ꯇꯥꯔꯕ꯭ꯔꯣ ꯀꯩꯗꯧꯔꯤ ꯍꯥꯥ
ꯇꯥ ꯇꯔꯕ꯭ꯔ
ꯍꯣꯏ ꯇꯥꯏ ꯇꯥꯏ
ꯑꯥ
ꯀꯔꯤ ꯇꯧꯔꯤꯔꯣ ꯅꯪꯗꯤ
ꯑꯩ ꯑꯩꯩꯅ ꯐꯝꯃꯜꯂꯦ
ꯅꯪꯗꯤ
ꯑꯩꯁꯨ ꯒ꯭ꯔꯥꯎꯟꯗ ꯑꯗꯨꯝ ꯐꯝꯅ ꯂꯩꯌꯦꯦ
ꯎꯝ
ꯅꯨꯡꯁꯤꯠ ꯅꯨꯡꯁꯤꯠ ꯏꯤꯡꯕ ꯂꯧꯔ ꯂꯝꯄꯥꯛꯇ ꯂꯝꯄꯥꯛꯇ ꯃꯈꯣꯟ ꯂꯩꯔꯤꯕ ꯃꯐꯝꯗ ꯅꯨꯡꯁꯤꯠꯀꯤ ꯃꯈꯣꯡ ꯉꯥꯛꯇ ꯇꯥꯕ ꯐꯝꯗ ꯂꯩ
ꯅꯖꯤ ꯃ ꯀꯣꯟ ꯀ꯭ꯔ ꯀꯔꯇꯥꯑ ꯍ
ꯎꯝ
ꯎꯝ ꯅꯊꯟꯗ ꯂꯩꯔꯤꯔꯣ
ꯍꯥꯥ
ꯍꯥ ꯅꯊꯟꯗꯂꯩꯏꯔꯣ
ꯑꯧ ꯏꯊꯟ ꯂꯩꯕꯅꯦ
ꯎꯝ ꯇꯝꯄꯥꯛ ꯑ ꯇꯝꯄꯥꯛ ꯍꯥꯏꯌꯦ ꯂꯝꯄꯥꯛꯇꯨꯕꯨꯒꯤ ꯅꯊꯟꯗ ꯀꯩꯗꯧꯔ ꯂꯩꯔꯤꯅꯦ
ꯑꯁ ꯅꯨꯡ ꯋꯦꯗꯔꯁꯦ ꯅꯨꯉꯥꯏ ꯋꯦꯗꯔ ꯅꯨꯡꯉꯥꯏꯕꯀꯣ
ꯎꯝ
ꯆꯤꯛ ꯆꯤꯛꯅ ꯑꯗꯨꯝ ꯋꯥꯈꯜ ꯅꯨꯡꯉꯥꯏꯌꯦꯕ
ꯎꯝ ꯐꯩ ꯐꯩ
ꯒ꯭ꯌꯥꯟ ꯈꯔ ꯊꯣꯛꯀꯦꯔꯥ ꯍꯥꯏꯅ ꯑꯗꯨꯝ ꯈꯜꯂꯒ ꯑꯗꯨꯝ ꯂꯩꯕꯅꯤꯗ
ꯑꯥ
ꯆꯥꯛ ꯏꯟꯁꯥꯡꯗꯤ ꯍꯣꯠꯅꯕꯤꯔꯕ ꯅꯪꯕꯣ
ꯀꯩꯍꯥꯏꯕ
ꯆꯥꯛ ꯏꯟꯁꯥꯡ ꯍꯣꯠꯅꯥꯕꯤꯔꯕꯣ
ꯒꯦꯟꯗꯥꯗꯦ
ꯆꯥꯛ ꯑꯦꯟꯁꯥꯡ ꯍꯣꯠꯅꯕꯤꯔꯕꯣ
ꯎꯝ ꯆꯥꯇꯣ ꯏ
ꯀꯔꯤ ꯆꯥꯡꯁꯥ ꯍꯣꯠꯅꯕꯤꯔꯛꯀꯣ ꯉꯁꯤꯕꯣ
ꯎꯝ ꯑꯂꯨ ꯑꯂꯨꯏꯔꯣꯝꯕ ꯆꯥꯏ
ꯑꯣ
ꯅꯪꯗꯤ
ꯑꯩꯗꯤ ꯀꯥꯡꯁꯣꯏꯒꯨꯝꯅ ꯆꯥꯏ
ꯎꯝ ꯍꯥꯎꯕꯅꯦ
ꯑꯥꯎꯦꯑꯝ
ꯀꯩ ꯀꯥꯡꯁꯣꯏ ꯀꯪꯁꯣꯏ ꯀꯥꯡꯁꯣꯏꯅꯣ
ꯍꯋꯥꯏꯒꯦ ꯍꯥꯏꯁꯔꯦ ꯄꯨꯡ ꯆꯥ ꯆꯥꯕꯅꯤꯗ ꯑꯗꯨꯗ
ꯉꯔꯥꯡ ꯈꯔ ꯁꯥ ꯉꯥꯒꯤ ꯆꯥꯔꯨꯕꯗꯨ ꯈꯔ ꯄꯨꯛ ꯅꯨꯡꯉꯥꯏꯇꯕꯀꯣ ꯑꯗꯨꯒꯤ ꯅꯪꯁꯨ ꯑꯣꯏꯅ ꯐꯥꯗ ꯃꯥꯜꯂꯦ ꯈꯟꯕ
ꯑ ꯑꯣ
ꯀꯩꯀꯩ ꯍꯣꯠꯅꯔꯔꯤꯒꯦ
ꯑꯩꯔꯣ ꯑꯩꯗꯤ ꯃꯥꯁꯇꯔ ꯑꯦꯝ ꯌꯨꯗ ꯇꯧꯔꯤꯌꯦ
ꯑꯣ
ꯁꯦꯀꯦꯟꯁ ꯁꯦꯀꯦꯟ ꯁꯦꯃꯤꯁꯇꯔ ꯂꯩꯔꯣ
ꯎꯝ
ꯏꯀꯣꯅꯣꯃꯤꯛꯁꯀꯤ ꯏꯀꯣꯅꯣꯃꯤꯛꯁꯇ
ꯎꯝ ꯎꯝ ꯑꯗꯨꯗꯤ ꯌꯥꯝꯕ ꯇꯥꯔꯦ
ꯅꯅꯥꯎ ꯍꯥꯏꯁꯤ ꯑꯩ ꯅꯍꯥꯛ ꯀꯧꯕꯥ ꯌꯥꯏ ꯀꯩ ꯅꯪꯗꯤ ꯀꯔꯤ ꯀꯔꯤ ꯍꯣꯠꯅꯔꯤꯕꯣ ꯍꯧꯖꯤꯛꯇꯤ
ꯍ ꯑꯩ ꯌꯥꯝꯃꯦ ꯀꯣꯂꯤꯁ ꯀꯣꯂꯤꯁ ꯀꯥꯏꯗꯨꯕꯨ ꯔꯤꯒꯨꯂꯔ ꯆꯠꯇꯦ ꯀꯦꯁ ꯄꯨꯟ ꯊꯝꯕ
ꯑꯣ
ꯀꯣꯆꯤꯡ ꯂꯧꯋꯦ ꯑꯗꯨ ꯀꯣꯆꯤꯡꯗꯨ ꯎꯝ ꯂꯥꯁ ꯋꯤꯛꯅ ꯂꯣꯏꯈ꯭ꯔꯦ ꯑꯗꯨꯒ ꯊꯕꯛꯁꯨ ꯆꯜꯂꯤ
ꯑꯣ ꯊꯕꯛ ꯇꯧꯕ꯭ꯔꯣ
ꯄꯥꯠ ꯇꯥꯏꯝ ꯒꯤ ꯇꯧꯕꯅꯤꯗ ꯆꯨꯝꯅ
ꯅꯨꯡꯉꯥꯏꯕ꯭ꯔꯣ ꯊꯕꯛ ꯃꯐꯥꯝꯗꯤ
ꯎꯝ ꯉꯥꯏ
ꯀꯥ ꯀꯩ ꯍꯥꯏꯕ
ꯃꯥꯁꯇꯔ ꯀꯩꯅꯣ ꯇꯧꯕꯗꯣ ꯔꯤꯒꯨꯂꯔ ꯆꯠꯄ꯭ꯔꯣ ꯍꯥꯏꯕ
ꯑꯥ ꯔꯤꯒꯨꯂꯔ ꯔꯦꯒꯨꯂꯔꯅꯦ
ꯎꯝ
ꯑꯞ ꯗꯥꯎꯟ ꯆꯠꯄꯅꯦꯗ ꯑꯩꯗꯤ ꯒꯥꯔꯤ ꯃꯆꯥꯗꯀꯣ
ꯑꯣ
ꯄꯨꯔꯥ ꯔꯤꯒꯨꯂꯔ ꯍꯥꯏꯕꯨ ꯅꯨꯡꯇꯤꯒꯤ ꯆꯠꯄꯗꯤ ꯅꯠꯇꯦ
ꯑꯣ ꯀꯩꯒꯤ
ꯅꯨꯡꯇꯤ ꯆꯠꯄꯗꯣ ꯅꯨꯡꯉꯥꯏꯗꯕꯀꯣ
ꯑꯣ ꯐꯖꯅ ꯇꯝ ꯍꯧꯔꯣ ꯅꯣꯏ ꯔꯤꯒꯨꯂꯔ ꯆꯠꯄꯁꯤꯡ
ꯎꯝ ꯎꯝ ꯅꯪꯗꯤ ꯀꯣꯂꯦꯖ ꯀꯔꯝꯕ ꯀꯣꯂꯦꯖꯇ ꯀꯥ ꯀꯥꯕ꯭ꯔꯣ ꯅꯪ ꯀꯣꯂꯦꯖ ꯇꯧꯋꯤ ꯍꯥꯏꯕꯗꯣ
ꯁꯤꯗ ꯅꯠꯇꯦ ꯑꯩꯈꯣꯏ ꯆꯤꯡꯗꯅꯤ
ꯑꯥ
ꯅꯪꯗꯤ ꯇꯝꯄꯥꯏ ꯃꯤ
ꯇꯝꯄꯥꯛꯇꯅꯦ ꯑꯩꯗꯤ
ꯇꯝꯄꯥꯏ ꯃꯤ
ꯇꯝꯄꯥꯠꯛꯇꯒꯤ ꯎꯝ
ꯎꯝ
ꯆꯤꯡꯗꯕꯨ ꯂꯩꯔꯗꯤ ꯀꯃꯥꯏ ꯀ꯭ꯂꯥꯁ ꯆꯠꯀꯥꯗ꯭ꯔꯣ ꯌꯨꯝꯝꯗꯒꯤ ꯆꯠꯄꯅꯦ ꯑꯩꯗꯤ ꯀ꯭ꯂꯥꯁ
ꯍꯥꯥ
ꯌꯨꯝꯗꯒꯤ ꯌꯨꯝꯗꯒꯤ ꯇꯝꯄꯥꯛ ꯂꯩꯕꯗꯣ ꯑꯗꯨꯗꯒꯤ ꯗꯨꯝ ꯀ꯭ꯂꯥꯁ ꯆꯠꯄꯅꯦꯕ
ꯑꯩꯅ ꯍꯥꯏꯗꯤ ꯆꯤꯡꯒꯤ ꯆꯤꯡꯗꯒꯤ ꯃꯤꯒ ꯍꯥꯏꯕꯅꯤꯗ ꯁꯨꯝ
ꯑꯩꯗꯤ ꯔꯣꯡꯃꯩꯅꯦ ꯄ꯭ꯔꯣꯖꯦꯛ ꯈꯪꯕ꯭ꯔꯣ ꯄ꯭ꯔꯣ ꯄ꯭ꯔꯣꯖꯦꯛꯇꯒꯤꯅꯦ ꯑꯩꯗꯤ
ꯎꯝ ꯎꯝ ꯈꯪꯉꯦ ꯑꯩꯈꯣꯏ ꯍꯣꯏ ꯀ꯭ꯂꯥꯁꯃꯦꯠꯁꯨ ꯌꯥꯝ ꯂꯩ ꯑꯗꯨꯗꯒꯤ ꯃꯃꯤꯡ ꯍꯥꯏꯔꯗꯤ ꯈꯪꯗꯧ ꯃꯥꯜꯂꯦ ꯅꯣꯏ ꯈꯨꯟ ꯆꯥꯞ ꯃꯟꯅꯕꯅꯦ
ꯍꯥꯏꯔꯒꯗꯤ ꯈꯥꯡꯅꯤꯗꯥ ꯈꯣꯏꯐꯝꯝꯗꯤ ꯃꯤꯛꯁ ꯑꯣꯏꯅ ꯂꯩꯕꯀꯣ ꯌꯥꯝꯅ ꯃꯤ ꯁꯨꯔꯦꯗ
ꯎꯝ
ꯃꯤꯇꯩꯁꯨ ꯂꯩꯌꯦ ꯄꯡꯉꯥꯟꯁꯨ ꯂꯩꯌꯦ ꯄꯟꯖꯥꯕꯤꯁꯨ ꯂꯩꯌꯦ
ꯑꯣ
ꯑꯩꯈꯣꯏꯗꯤ ꯄꯨꯔꯥ ꯂꯩꯃꯤꯟꯅꯕ ꯍꯥꯏ ꯇꯔꯦ ꯄꯨꯔꯥ ꯏꯟꯇꯔꯗꯀꯣ ꯏꯆꯤꯟ ꯏꯅꯥꯎ ꯍꯥꯏꯌꯣ ꯍꯥꯏꯌꯣ
ꯅꯠꯇꯦ ꯅꯪ
ꯍꯥꯟꯅ ꯍꯥꯏꯌꯣ ꯅꯪ
ꯑꯩꯒꯤ ꯃꯤꯡ ꯍꯧꯖꯤꯛ ꯎꯝ ꯀꯣꯜ ꯂꯥꯛꯄꯗꯣ
ꯑꯥ
ꯑꯗꯨꯗ ꯔꯣꯡꯃꯩ ꯃꯤꯡ ꯃꯥꯟꯗꯕ꯭ꯔꯣ
ꯅꯪꯒꯤ ꯃꯤꯡꯔꯣ
ꯑꯥ
ꯑꯩ ꯈꯟꯗꯦ ꯅꯪꯁꯦ ꯈꯪꯗꯅꯦ ꯀꯔꯤ ꯑꯣꯏꯇꯥ ꯅꯪꯒꯤ
ꯍꯥꯏꯌꯣ ꯑꯃ
ꯀꯁꯥ ꯆꯨꯟ ꯍꯥꯏꯕ꯭ꯔ ꯅꯠꯇ꯭ꯔꯣ ꯑꯗꯨ ꯑꯣꯏꯤ ꯈꯪꯗꯦ ꯀꯔꯤ ꯑꯣꯏꯒꯦꯔꯥ
ꯑꯩꯅ ꯏꯃꯥꯟꯅꯕꯤꯒꯤ ꯅꯝꯕꯔ ꯍꯥꯞꯄ ꯇꯧꯕꯒꯤꯅꯦ
ꯑꯗꯨ ꯑꯗꯨꯒꯤ ꯃꯥꯜꯂꯦꯕꯥ ꯃꯤꯡꯁꯤꯅꯥ ꯑꯃꯨꯛꯀꯥ ꯃꯤ ꯃꯥꯟꯂ ꯇꯧꯔꯛꯄ ꯃꯇꯝꯗꯅ ꯃꯩ ꯃꯩꯇꯩꯂꯣꯟ ꯃꯩꯇꯩꯂꯣꯟꯒꯤ ꯅꯪ ꯐꯖꯅ ꯉꯥꯡꯉꯦꯕ ꯑꯗꯨꯒꯤꯀꯣ ꯑꯗꯨꯒꯤ ꯑꯩ ꯈꯥꯟ
ꯑꯩ ꯃꯩꯇꯩ ꯅꯠꯇꯦ ꯑꯩ ꯇ꯭ꯔꯥꯏꯕꯦꯜꯅꯤꯅ
ꯇꯥꯡꯈꯨꯜ ꯑꯣꯏꯕ ꯌꯥꯔꯣ
ꯅꯥꯠꯇꯦ ꯅꯪꯒ ꯆꯃꯅꯏꯌꯦ
ꯑꯣ ꯑꯩ ꯍꯥꯏꯗꯨꯒ ꯆꯞ ꯃꯥꯟꯅꯕ꯭ꯔꯣ
ꯑꯥ
ꯎꯝ ꯑꯩ ꯑꯗꯨꯗꯤꯒꯥꯡ ꯈꯨꯟꯒꯥꯡꯁꯤꯗꯤ ꯐꯖꯅ ꯉꯥꯡꯕꯀꯣ
ꯐꯖꯅ ꯉꯥꯡꯕꯅꯦ
ꯎꯝ ꯑꯗꯨꯒꯤꯅꯦ ꯈꯔ ꯃꯑꯣꯡꯒꯗꯣ ꯈꯔ ꯉꯥꯡꯕꯗꯣ ꯈꯪꯉꯤꯕ ꯈꯔ ꯌꯥꯝ ꯐꯖꯅ ꯉꯥꯡꯉꯦ ꯍꯥꯏꯇꯥꯔꯦ ꯏꯁꯃꯨꯠ ꯑꯣꯏꯕꯀꯣ
ꯑꯥ
ꯅꯣꯏꯗꯤ ꯁꯤꯗ ꯂꯩꯕꯅꯤꯅ ꯃꯩꯇꯩꯂꯣꯟꯗꯤ ꯐꯖꯅ ꯈꯪꯉꯝꯒꯅꯤ ꯅꯣꯏꯗꯤ
ꯍꯣꯏ ꯈꯪꯉꯤꯗ
ꯑꯈꯣꯏꯗꯤ ꯆꯨꯝꯅ ꯑꯗꯨꯝ ꯉꯥꯡꯕ ꯋꯥꯅꯤ ꯑꯣ ꯋꯥꯗꯣ ꯈꯔ ꯂꯨꯔꯗꯤ ꯈꯪꯗꯦꯕ
ꯑꯩꯈꯣꯏ ꯂꯣꯟ ꯐꯥꯎ ꯀꯩꯅꯣ ꯋꯥꯗꯨ ꯂꯨꯔꯛꯑꯗꯤ ꯐꯪꯗꯕ ꯀꯥꯟꯁꯤꯗ
ꯍꯣꯏ ꯑꯣꯏꯌꯣꯅꯦ ꯌꯥꯝꯅ ꯂꯨꯕꯒꯤ ꯍꯥꯏꯖꯤꯜꯂꯤꯀꯣ
ꯀꯔꯦꯝ ꯄꯟꯊꯩꯒꯨꯝꯕ ꯑꯗꯨꯒꯨꯝꯕꯒꯤ ꯃꯅꯨꯡꯗꯗꯨ ꯆꯪꯉꯗꯤ ꯍꯨꯠꯂꯒ ꯆꯪꯉꯗꯤ ꯅ ꯃꯥꯗꯤ ꯈꯔ ꯈꯔꯗꯤ ꯂꯣꯏꯃꯛꯕꯨꯗꯤ ꯈꯪꯕꯅ ꯅꯠꯇꯦꯅꯀꯣ
ꯎꯝ
ꯑꯩꯈꯣꯏꯗꯤ ꯃꯤꯛꯁ ꯂꯩꯃꯤꯅ ꯑꯗꯨꯝ ꯑꯩꯌꯥꯝꯕ ꯁꯤꯒꯤ ꯂꯣꯟꯁꯤ ꯑꯗꯨꯝ ꯁꯤꯖꯤꯟꯅꯏꯕ ꯑꯩꯈꯣꯏ ꯍ°ꯛ ꯄꯤꯛꯇꯒꯤꯀꯣ
ꯑꯗꯨꯒꯤ ꯀꯃꯟ ꯇꯥꯔꯦ ꯍꯥꯏꯕ ꯇꯥꯔꯦ
ꯎꯝ ꯃꯤꯁꯤꯡꯗꯤ ꯑꯗꯨꯝ ꯍꯩꯕꯅꯦ
ꯎꯝ ꯍꯩꯅꯤ
ꯍꯥꯏ ꯃꯇꯦꯡ ꯂꯩꯔꯦ ꯃꯤꯁꯤꯡꯅ ꯈꯪꯗꯕ
ꯃꯣꯏ ꯈꯣꯡꯉꯥꯡ ꯂꯀꯨꯗ ꯇꯥꯕꯗ ꯈꯪꯉꯤꯗ ꯌꯥꯝꯃ ꯈꯔ
ꯑꯥ
ꯔꯥꯁꯤ ꯂꯩꯗꯕ ꯋꯥꯉꯥꯡ ꯑꯃ ꯉꯥꯡꯕ ꯉꯥꯡꯕꯗꫭ
ꯈꯪꯗ꯭ꯔꯦ
ꯀꯥꯛꯆꯤꯒ ꯀꯣꯛꯆꯤ ꯀꯔꯤ ꯍꯥꯏꯁꯦ
ꯑ ꯁꯤꯈ꯭ꯔꯥ ꯀ ꯇꯧꯒꯅꯣ ꯉꯥꯡꯂꯛꯄꯗꯨꯗꯤ
ꯑꯗꯨ ꯅꯪꯗꯤ ꯁꯤꯕꯂꯤꯡꯁ ꯀꯌꯥ ꯂꯩꯕ꯭ꯔꯣ ꯅꯪꯒꯤ ꯅꯅꯥꯎ ꯅꯨꯄꯥ ꯆꯦꯒꯨꯝꯕ ꯀꯌꯥ ꯂꯩꯕ꯭ꯔꯣ ꯐꯦꯃꯤꯂꯤꯗꯗꯤ
ꯃꯉꯥꯜꯂꯦ
ꯍꯥꯥ
ꯉ ꯂꯩ ꯎꯝ
ꯃꯉꯥ ꯂꯩꯕ ꯅꯪ ꯅꯨꯄꯤꯅ ꯑꯍꯟꯅ ꯑꯣꯏꯕ꯭ꯔꯣ ꯅꯨꯄꯥꯅ ꯑꯍꯟꯅ ꯑꯣꯏꯕ꯭ꯔꯣ ꯅꯣꯏ ꯑꯩꯗꯤ
ꯅꯨꯄꯤ ꯉꯥꯛꯇ ꯅꯨꯄꯥ ꯑꯃꯈꯛꯇ ꯑꯩ ꯃꯈꯥꯗ
ꯑꯧ ꯅꯨꯄꯥ ꯈ꯭ꯋꯥꯏ ꯇꯣꯝꯕ
ꯑꯩ ꯃꯈꯥꯗ ꯅꯨꯄꯥ ꯑꯃ ꯂꯩ ꯑꯗꯨꯒ ꯅꯨꯄꯤ ꯑꯃ ꯂꯩ
ꯌꯥꯏꯃꯔꯣ ꯀꯔꯤ ꯑ ꯃꯥꯗꯅꯦ ꯅ ꯇꯗꯤ
ꯀꯩꯕ
ꯃꯌꯥꯏꯗ ꯃꯌꯥꯏꯗ ꯂꯩꯕꯅꯤ ꯃꯗꯨꯗꯤ
ꯑꯥ ꯌꯥꯏ ꯅꯪꯗꯤ
ꯑꯩꯅ ꯑꯥꯇꯣꯝꯕ
ꯑꯥꯇꯣꯝꯕ
ꯎꯝ
ꯑꯇꯣꯝꯕ ꯑꯣꯏꯔꯗꯤ ꯎꯝ ꯅꯪ ꯁꯤ ꯂꯤꯡꯒꯦ
ꯑꯩ ꯁꯤꯕꯂꯤꯡꯅ ꯃꯔꯤ ꯏꯆꯦꯅ ꯏꯆꯦ ꯏꯆꯦ ꯅ ꯑꯍꯥꯟ ꯑꯣꯏꯕꯀꯣ ꯏꯆꯦ ꯌꯨꯝ ꯄꯥꯡꯈ꯭ꯔꯦ ꯑꯗꯨꯒ ꯏꯌꯥꯝꯕ ꯍꯟꯅ ꯑꯦꯝ ꯌꯨꯗ ꯊꯕꯛ ꯇꯧꯔꯤ ꯑꯗꯨꯒ ꯑꯩꯒꯤ ꯃꯊꯛꯇ ꯂꯩꯕꯥ ꯑꯉꯥꯡ ꯃꯌꯥꯏꯗꯣ ꯃꯥꯅ ꯄꯨꯂꯤꯁ ꯇꯧꯔꯤꯁꯦ ꯗꯤꯇꯤ ꯑꯞꯗꯥꯎ ꯑꯃꯝꯗꯗꯅꯀꯣ
ꯎꯝ ꯌꯨꯝ ꯄꯥꯟ ꯅꯨꯄꯤꯊꯤ
ꯃꯥꯗꯤ ꯊꯤꯗ꯭ꯔꯤ ꯑꯍꯟꯗꯤ ꯄꯥꯟꯈ꯭ꯔꯦ ꯑꯅꯤ ꯑꯅꯤꯗꯤ
ꯑꯣ
ꯑꯩꯗꯤ ꯊꯕꯛ ꯇꯧꯗ꯭ꯔꯤꯗ ꯌꯨꯝꯗꯥꯏꯗ ꯉꯥꯏꯔꯦ ꯇꯧꯗꯕ
ꯎꯝ ꯎꯝ ꯐꯩꯅꯦ ꯅꯣꯏꯗꯤ ꯑꯍꯟ ꯉꯥꯛꯇ ꯉꯥꯏꯔꯤꯦꯅꯦ ꯑꯗꯨꯗꯤ ꯅꯣꯏ ꯃꯥꯗꯤ ꯀꯩꯅꯣ ꯇꯧꯔꯝꯃꯅꯤ ꯑꯍꯟ ꯑꯣꯏꯔꯝꯔꯕꯅꯦ
ꯌꯥꯝꯅ ꯑꯣꯏꯗꯦꯗꯤ ꯏꯄꯥꯁꯨ ꯊꯕꯛ ꯇꯧꯔꯤꯌꯦ
ꯎꯝ ꯀꯩꯗꯧꯔꯒ ꯇꯧꯔꯤꯅꯣ
ꯑꯩꯈꯣꯏ ꯑꯦꯜꯗꯤꯒꯤꯗꯣ
ꯀꯩꯍꯥꯏꯕ
ꯂꯣꯛꯇꯥꯛ ꯑꯦꯜ ꯗꯤ ꯑꯦ ꯂꯣꯛꯇꯥꯛ ꯗꯗꯤꯕꯂꯞꯃꯦꯟꯒꯤꯗꯣ
ꯎꯝ
ꯑꯩꯈꯣꯏ ꯃꯅꯤꯄꯨꯔꯒꯤ
ꯑ ꯇꯣꯟꯅꯤ ꯑꯗꯨꯗꯤ ꯅꯣꯏ ꯅꯣꯏꯃ ꯅꯣꯏꯁꯦ ꯅꯣꯏꯃꯥ ꯅꯣꯏꯕꯁꯦ ꯆꯍꯤ ꯎꯝ ꯐꯤꯐꯇꯤ ꯁꯤꯛꯁꯇꯤ ꯑꯗꯨꯋꯥꯏꯗ ꯂꯩꯔꯝꯅꯤꯀꯣ
ꯍꯣꯏ ꯔꯅꯤ ꯗ꯭ꯌꯨꯇꯤ ꯆꯠꯄꯗꯤ ꯁꯤꯛꯁꯇꯤꯒꯤ ꯑꯣꯏꯔꯗꯤ ꯔꯤꯇꯥꯔ ꯑꯣꯏꯔꯦꯗꯅꯀꯣ
ꯑꯥ
ꯑꯗꯣ ꯌꯧꯗ꯭ꯔꯤꯕ ꯑꯗꯨ
ꯎꯝ
ꯏꯃꯥꯗꯤ ꯊꯕꯛ ꯇꯧꯗꯦ ꯌꯨꯝꯗ ꯑꯗꯨꯝ ꯂꯩꯕꯅꯤ ꯃꯥꯗꯤ ꯁꯦꯟ ꯊꯣꯛꯇꯕꯕꯁꯤ ꯏꯃꯥꯒ ꯑꯩꯈꯣꯏꯅꯤ ꯉꯥꯏꯔꯦ